ꯍꯜꯂꯥꯎ ꯇꯥꯏꯌꯦ꯫
ꯅꯣ꯫
ꯐꯝꯃꯒꯂꯩꯌꯦ꯫
ꯆꯥꯛ ꯍꯦꯟꯖꯥꯡ ꯊꯣꯡꯗ꯭ꯔꯤꯕꯣ ꯅꯣꯏꯁꯤꯕꯣ꯫
ꯆꯥꯛꯇꯤ ꯊꯣꯡꯉꯦ ꯍꯦꯟꯖꯥꯡ ꯊꯣꯡꯗꯔꯤ꯫
ꯀꯩ ꯑꯦꯟꯖꯥꯡ ꯊꯣꯡꯗꯣꯏꯅꯣ꯫
ꯈꯪꯗꯦ ꯀꯥꯡꯁꯣꯏ ꯊꯣꯡꯁꯤꯔ ꯈꯜꯂꯤꯅꯦ꯫
ꯑꯍꯥꯎ ꯑꯍꯥꯎꯕ ꯊꯣꯡꯉꯣ ꯑꯍꯥꯎ ꯑꯍꯥꯎꯕ ꯆꯥꯥꯔꯣ꯫
ꯑꯍꯥꯎ ꯑꯍꯥꯎꯕ ꯆꯥꯗꯤ ꯆꯥꯅꯤꯡꯉꯦꯕ ꯑꯗꯣ ꯅꯣꯏ ꯃꯟꯕꯒꯤ
ꯗꯥꯏꯇꯤꯡ ꯇꯧꯔꯤꯔꯣ꯫
ꯑꯁ ꯗꯥꯏꯇꯤꯡꯁꯨ ꯇꯧꯕ ꯉꯝꯗꯦꯗ꯫
ꯋꯥꯀꯤꯡꯒꯨꯝꯕ ꯆꯠꯂꯣ꯫
ꯍꯌꯦꯡ ꯍꯌꯦꯡ ꯌꯦꯡꯒꯦ꯫
ꯍꯌꯦꯡ ꯍꯌꯦꯡ ꯍꯥꯏꯔ ꯒ ꯆꯠꯇꯕꯅꯦ ꯑꯗꯨꯝꯕꯗꯣ
ꯀꯩꯗꯧꯔꯤꯅꯣ ꯅꯪꯗꯤ꯫
ꯐꯃꯨꯡꯗ ꯍꯤꯞꯄꯒ ꯂꯩꯌꯦ꯫
ꯑꯥꯏꯁ ꯅꯨꯡꯉꯥꯏꯔꯦꯅꯦ ꯅꯣꯡ ꯆꯨꯕꯔꯣ ꯑꯃꯨꯛ꯫
ꯐꯔꯞ ꯐꯈ꯭ꯔꯦ꯫
ꯑꯗꯣ ꯉꯁꯤ ꯆꯨꯕꯔꯣ ꯅꯣꯏꯗꯤ ꯌꯥꯝ ꯐꯩꯅ꯫ ꯑꯁꯤꯗꯗꯤ ꯅꯣꯡ ꯑꯃ ꯐꯥꯎ ꯆꯨꯗꯦ ꯉꯔꯥꯡ ꯅꯨꯡꯗꯥꯡ ꯈꯤ ꯈꯤꯇꯪ ꯆꯨ ꯆꯨꯔꯒ ꯑꯃꯨꯛ ꯇꯣꯛꯈ꯭ꯔꯦ꯫
ꯁꯤꯗꯗꯤ ꯐꯖꯅ ꯆꯨꯋꯦ꯫ ꯆꯠꯊꯣꯛꯄꯒ ꯌꯥꯗꯦ ꯆꯨꯃꯟꯕꯒꯤ꯫
ꯁꯤꯗꯁꯨ ꯆꯨꯔꯗꯤ ꯐꯅꯤꯅ ꯂꯩꯔꯤꯅꯤ ꯑꯗꯣ ꯆꯨꯗꯕ꯫
ꯑꯣ꯫ ꯀꯩꯗꯧꯔꯤꯒꯦ ꯅꯪꯗꯤ꯫
ꯑꯩꯖꯨ ꯐꯝꯃꯒ ꯂꯩꯔꯤꯅꯦ꯫
ꯑꯣ꯫
ꯀꯥꯡ ꯌꯥꯃꯟꯕꯒꯤ꯫
ꯑꯣ ꯅꯂꯥꯅꯗꯤ꯫ ꯀꯥꯡ ꯌꯥꯝ ꯌꯥꯝꯕꯅꯦ꯫
ꯑꯣ ꯁꯤꯗꯤꯅꯦꯅ ꯂꯥꯛ ꯌꯥꯝꯕꯅꯤꯅꯀꯣ
ꯎꯝ ꯀꯥꯡ ꯆꯤꯛꯄꯁꯨ ꯀꯣ ꯑꯁ ꯑꯃ ꯆꯤꯛꯈ꯭ꯔꯗꯤꯦ ꯃꯐꯝ ꯂꯣꯏꯅꯃꯗ ꯆꯤꯛꯄꯒꯨꯝ ꯇꯧꯕꯅꯦ ꯂꯩꯕ
ꯑꯗꯨꯅ ꯑꯥꯀ ꯐꯦꯟ ꯊꯥꯕꯗꯣ ꯐꯦꯟ ꯊꯥꯕꯅꯤꯅꯀꯣ ꯔꯣꯇꯦꯁꯟ ꯊꯝꯕ ꯄꯦꯟꯗꯣ ꯑꯗꯨꯒꯤ ꯀꯥꯡꯁꯤꯡꯗꯣ ꯑꯗꯨꯝ ꯇꯥꯔꯒ ꯁꯤꯕꯗꯣ ꯌꯥꯝ ꯂꯩꯕꯅꯦ ꯑꯌꯨꯛꯇ ꯍꯧꯣꯡꯒꯠꯂꯗꯤ
ꯑꯁ ꯀꯥꯡ ꯑꯩꯈꯣꯏ ꯑꯗꯨꯝ ꯄꯥꯝꯕꯣꯕꯗ ꯆꯤꯛꯈ꯭ꯔꯗꯀꯣ ꯑꯁ ꯃꯐꯝ ꯂꯣꯏꯃꯛ ꯆꯤꯛꯄꯒꯨꯝꯅꯨꯀꯣ ꯑꯗꯨꯝ
ꯎ ꯑꯗꯨꯗꯤ ꯁꯥꯔꯁꯦ ꯗꯦꯡꯦ ꯊꯃ ꯕ꯭ꯂꯀꯦꯠ ꯠꯇꯤ
ꯣꯏ ꯀꯪꯈꯥ ꯅ ꯃ ꯇꯧꯗ꯭ꯔꯦ
ꯇꯧꯗꯦ ꯑꯁ ꯑꯁ ꯔꯣꯝ ꯄꯤꯛꯄꯒꯤ ꯑꯁꯇꯪ ꯑꯃꯨꯛ ꯊꯥꯔꯗꯤ ꯑꯣꯔ
ꯀꯥꯡꯈꯜ ꯈꯔꯁꯨꯀꯣ ꯑꯁ ꯃꯤ ꯈꯔꯗꯤꯀꯣ ꯇꯨꯝꯕ ꯍꯥꯏꯅꯗꯕꯒꯨꯝ ꯂꯩꯕꯅꯤ
ꯑ ꯑꯁ ꯍꯟꯗꯛꯇꯤ ꯁꯥꯕꯅꯤꯅ ꯄꯒꯤꯦ
ꯁꯥ ꯊꯣꯡꯄꯅ ꯁꯥꯕꯁꯦ ꯋꯥꯏꯀꯣ ꯈꯥꯡꯕ
ꯑꯁ ꯋꯥꯏꯑꯦ ꯑꯩꯗꯤ ꯏꯪꯕꯅ ꯍꯦꯟꯅ ꯄꯥꯝꯃꯦ
ꯑꯣ ꯍꯣꯏ ꯑꯩꯕꯗꯤ ꯈꯔ ꯑꯁ ꯀ ꯐꯤꯒ ꯑꯃ ꯏꯟꯕꯁꯨ ꯌꯥꯏ ꯀꯩ ꯀꯩꯅꯣ ꯍꯣꯠꯅꯔ ꯑꯗꯨꯝ ꯌꯥꯏꯑꯕ ꯑꯁ ꯁꯥꯕꯗꯤ ꯎꯄꯥꯏ ꯂꯩꯇꯦ
ꯊꯥꯕꯅ ꯑꯗꯨꯝ
ꯎꯝ
ꯌꯥꯌꯦꯕ
ꯁꯥꯈ꯭ꯔꯗꯤ ꯅꯨꯃꯤꯠ ꯑꯃꯗ ꯏꯁꯤꯡ ꯏꯔꯨꯕꯗꯣ ꯑꯩꯁ ꯑꯅꯤ ꯑꯍꯨꯝꯅꯤ ꯄꯥꯏ ꯂꯩꯇ
ꯅꯨꯡꯗꯥꯡꯗ ꯏꯔꯨꯔꯁꯨ ꯏꯔꯨꯗꯕꯒ ꯆꯞ ꯃꯥꯟꯅꯩ
ꯎꯝ ꯑꯣꯏꯔꯝꯅꯤ ꯅꯣꯏ ꯇꯤꯟꯒꯤ ꯑꯃꯨꯛꯀ ꯌꯥꯡꯈꯥ ꯇꯧꯕꯒꯤ
ꯑ ꯑꯁ ꯑꯗꯨꯗ ꯀꯝꯄ꯭ꯂꯦꯛꯁꯟ ꯊꯣꯛꯑꯗꯤ ꯐꯥꯗꯣꯏꯕ ꯀꯝꯄ꯭ꯂꯦꯛꯁꯟꯁꯨ ꯊꯣꯛꯇꯦ
ꯊꯣꯛꯣꯛꯂꯝꯕꯅꯤꯍꯦ
ꯍꯇꯦꯗ
ꯌꯥꯝ ꯁꯥꯔꯀꯥꯟꯁꯤꯗ
ꯄꯥꯛꯇꯦꯗꯥ ꯀꯗꯥꯏꯗꯒꯤ ꯅꯣꯔꯃꯦꯜꯗ ꯂꯩꯌꯦ ꯑꯗꯨꯝ
ꯑꯗꯨꯝ ꯂꯩꯕꯗꯣ ꯍꯦꯟꯅꯗꯤ ꯑꯗꯨꯝ ꯁꯥꯗꯕꯅꯦ ꯁꯥꯕꯁꯨꯀꯣ ꯁꯥꯏ ꯍꯥꯏꯔꯗꯤ ꯍꯦꯟꯅ ꯁꯥꯕꯗꯧꯅ ꯇꯧꯕꯅꯦ ꯅꯪꯅ ꯊꯣꯡꯗꯣꯏꯔꯣ ꯆꯥꯛ ꯌꯦꯟꯁꯥꯡꯗꯣ
ꯎꯝ ꯆꯥꯇꯤ ꯊꯣꯡꯅꯤ ꯏꯟꯖꯥꯝ ꯊꯣꯡꯗꯔ꯭ꯤ ꯆꯥꯛ ꯊꯣꯡ ꯆꯥꯛ ꯊꯣꯡꯕꯗꯤ ꯑꯗꯨꯝ ꯌꯥꯏꯗ ꯅꯨꯡꯇꯤꯒꯤ ꯊꯣꯡꯉꯁꯨ ꯀꯩꯁꯨ ꯀꯥꯏꯗꯦꯗ
ꯑ
ꯃꯤ ꯇꯔꯥꯒꯤꯔ ꯃꯤ ꯀꯨꯟꯒꯤꯔ ꯃꯤ ꯂꯤꯁꯤꯡꯒꯤꯔ
ꯏꯟꯖꯥꯡ ꯃꯥꯏꯗꯤ ꯈꯔ ꯊꯣꯡꯕ ꯈꯔ ꯅꯨꯡꯉꯥꯏꯕꯅꯦ
ꯑꯗꯨꯅꯦ ꯑꯦꯟꯁꯥꯡ ꯂꯩꯇꯥꯔꯗꯤ ꯎꯝ
ꯀꯔꯤ ꯊꯣꯡꯁꯤꯔꯥ ꯑꯃꯨꯛꯀ ꯀꯔꯤ ꯇꯧꯁꯤꯔꯥ ꯍꯥꯏꯕ ꯈꯟ
ꯑꯗꯨꯅꯦ ꯅꯝꯖꯥꯏꯗꯨꯒꯤ ꯃꯃꯥꯁꯨ ꯀꯣꯜ ꯇꯧꯁꯦ ꯁꯦ ꯍꯥꯏꯕꯅꯦꯕ ꯑꯩꯅ ꯑꯗꯨ ꯇꯧꯔꯛꯎꯔꯥ ꯍꯥꯏꯔꯒ ꯑꯃꯨꯛ ꯉꯥꯢꯈꯣ ꯍꯥꯏꯔꯛꯏ
ꯃꯥꯗꯤ ꯃꯆꯥ ꯂꯩꯕꯒꯤꯀꯣ ꯃꯥꯗꯤ ꯑꯗꯣ
ꯑꯗꯨꯅꯦ ꯅꯍꯥꯟꯁꯨ ꯅꯨꯡꯗꯥꯡꯗ ꯀꯣꯜ ꯇꯧꯔꯒꯀꯣ ꯑꯁ ꯅꯣꯛꯄꯅ ꯅꯣꯛꯄꯅ ꯃꯥꯁꯨ ꯀꯩꯅꯣ ꯀꯣꯜ ꯇꯧꯕꯗꯤꯀꯣ ꯃꯥꯅ ꯇꯧꯕꯗꯤ ꯌꯥꯗꯦ ꯍꯥꯏꯌꯦ ꯑꯗꯣ ꯃꯤꯅ ꯇꯧꯔꯛꯄꯗꯤ ꯑꯗꯨꯝ ꯌꯥꯕ ꯕꯗꯣ
ꯑꯣ
ꯑꯗꯨꯅ ꯑꯩꯅ ꯇꯧꯕꯅꯦꯕ ꯑꯩꯈꯣꯏ ꯄꯨꯡ ꯇꯔꯥꯗ ꯀ꯭ꯂꯥꯁ ꯂꯩꯕꯅꯦꯕ ꯑꯗꯣ ꯍꯟꯗꯛꯇꯤ ꯀ꯭ꯂꯥꯁ ꯂꯣꯏꯔꯦ ꯑꯦꯛꯖꯥꯝ ꯉꯥꯏꯔꯤꯅꯦ
ꯑꯣ ꯗꯦꯠ ꯀꯌꯥꯗ ꯑꯃꯨꯛꯀꯥ ꯊꯥꯗꯣꯏꯔꯣ
ꯖꯨꯂꯥꯏ ꯗꯦꯠ ꯇꯨꯗꯔꯣ ꯑꯩꯁꯨ ꯀꯥꯎꯈ꯭ꯔꯦ ꯇꯨꯔꯥ ꯊ꯭ꯔꯤꯔꯥ
ꯑꯗꯨꯗꯤ ꯅꯛꯑꯦꯅꯦ ꯑꯦꯛꯖꯥꯝ
ꯅꯛꯑꯦ
ꯂꯩꯔꯤꯛ ꯌꯥꯝ ꯄꯥꯔꯕꯣ
ꯑꯁ ꯀꯗꯥꯏꯗꯒꯤ ꯀꯥꯏꯗꯒꯤꯅꯣ ꯄꯥꯕ ꯍꯧꯗ꯭ꯔꯤ
ꯄꯥꯎꯑꯣ ꯄꯥꯎꯑꯣ
ꯑꯁ ꯉꯔꯥꯡ ꯀꯣꯜ ꯇꯧꯔꯝꯃꯗꯤ ꯐꯥꯗꯣꯏꯕ ꯑꯩꯗꯣ ꯑꯁ ꯉꯔꯥꯡꯗꯣ ꯌꯥꯝ ꯇꯝꯂꯛꯄ ꯍꯥꯏꯕ ꯇꯥꯔꯦ
ꯑꯥ
ꯇꯟꯕꯗꯣ ꯂꯦꯕꯦꯜ ꯑꯃꯗ
ꯅꯅꯥꯎ ꯅꯨꯨꯄꯤ ꯂꯩꯕ꯭ꯔꯣ ꯍꯧꯖꯤꯛꯇꯤ ꯅꯊꯥꯟꯗꯔꯣ ꯑꯣ
ꯒꯦꯝ ꯆꯅꯔꯒ ꯂꯩꯦ
ꯃꯥꯁꯨꯗꯤ ꯑꯗꯣ ꯀꯥꯕꯥ ꯀꯁꯇꯣ
ꯀꯂꯦꯖꯅ ꯇꯅꯦ ꯁꯦꯀꯦꯟ ꯏꯅꯃ ꯀꯥꯔꯁꯦ
ꯀꯕꯅ ꯁ ꯒꯣꯜꯗꯦꯖꯅ ꯈꯟꯕ
ꯍꯥꯛ ꯆꯉꯥ ꯍꯥꯏꯔꯒ ꯑꯃꯨꯛ ꯀꯥꯎꯔꯤꯔ ꯅꯪꯁꯨ ꯑꯁ ꯀꯥꯡꯁꯤꯡꯁꯤꯗꯤ
ꯅꯪ ꯀꯩꯗꯧꯅ ꯂꯣꯏꯗꯣꯏꯕꯣ ꯀꯩꯗꯧꯅꯩ ꯂꯣꯏꯗꯣꯏꯅꯣ
ꯑ ꯃ ꯃꯊꯪ ꯆꯍꯤꯗ ꯑꯥ ꯁꯤꯐꯥꯎ ꯀꯥꯎꯋꯦ ꯇꯧꯋꯦꯍꯦ
ꯅꯪ ꯐꯥꯎ ꯀꯥꯎꯒꯦ ꯇꯧꯔꯣꯒ
ꯃꯊꯪ ꯆꯍꯤꯗ ꯂꯣꯏꯔꯅꯤ ꯑꯗꯨꯅꯤ ꯎꯝ ꯎꯝ ꯎꯝ ꯑꯁ ꯀꯩꯅꯣ ꯕꯤ ꯑꯦꯗꯒꯤ ꯃꯥꯁꯇꯔ ꯇꯝꯕꯁꯦ ꯕꯤ ꯑꯦꯗꯒ ꯃꯥꯁꯇꯔꯒꯁꯦ ꯌꯥꯝ ꯈꯦꯅꯩꯌꯦ ꯍꯥꯏꯕꯗꯤ ꯕꯤ ꯑꯦꯗ ꯍꯥꯏꯕꯗꯤ ꯃꯥꯒꯤ ꯑꯩꯈꯣꯏ ꯀꯩꯅꯣ ꯀ꯭ꯂꯥꯁ ꯇꯦꯟꯗꯒꯤ ꯏꯂꯚꯦꯟ ꯇꯧꯕꯗꯨꯗꯤ ꯀꯌꯥꯝ ꯌꯥꯝꯅ ꯌꯥꯝꯅ ꯈꯦꯠꯅꯕ ꯂꯩꯇꯦꯗꯅ ꯌꯥꯎ ꯋꯥ ꯕꯤ ꯑꯦꯗ ꯇꯧꯕꯁꯨ ꯌꯥꯝ ꯈꯦꯠꯅꯕ ꯂꯩꯇꯕ ꯑꯗꯨꯒ ꯕꯤ ꯑꯦꯗꯒꯤ ꯃꯥꯁꯇꯔ ꯊꯣꯛꯄꯁꯦ ꯑꯁ ꯌꯥꯝ ꯈꯦꯠꯅꯩ
ꯋꯥꯕ꯭ꯔꯣ
ꯈꯔꯗꯤ ꯑꯗꯨꯝ ꯍꯥꯏꯕ ꯇꯥꯔꯦ
ꯎꯝ ꯅꯨꯃꯤꯠ ꯑꯃꯗ ꯄꯦꯔꯦꯠ ꯀꯌꯥ ꯀꯌꯥꯔꯣꯅꯣ ꯑꯅꯧꯁꯦ ꯑꯃ ꯑꯅꯤ
ꯑꯣ ꯅꯥꯏꯟ ꯇꯨ ꯇꯨ ꯊꯥꯔꯇꯤ
ꯑꯁ ꯌꯥꯝ ꯈꯥꯡꯉꯦ ꯑꯗꯨꯗꯤ
ꯑ ꯀ꯭ꯂꯥꯁꯇꯣ ꯄꯨꯡ ꯑꯃ ꯑꯃ ꯂꯧꯕꯅꯦꯕ ꯅꯥꯏꯟꯗꯒꯤ ꯅꯥꯏꯟ ꯇꯨ ꯇꯦꯟ ꯍꯥꯏꯗꯅ ꯑꯗꯨꯒ ꯇꯦꯟ ꯇꯨ ꯑꯦꯂꯚꯦꯟ ꯑꯦꯂꯚꯦꯟ ꯇꯨ ꯇꯨꯋꯦꯜꯐ ꯑꯗꯨꯗ ꯇꯨꯋꯦꯜꯐꯇꯒꯤ ꯇꯨꯋꯦꯜꯐ ꯊꯥꯔꯇꯤ ꯐꯥꯎꯗꯤ ꯕ꯭ꯔꯦꯛ ꯑꯃ ꯂꯩꯔꯦ ꯑꯗꯨ ꯕ꯭ꯔꯦꯛ ꯂꯩꯔꯁꯨ ꯑꯗꯨꯝ ꯀ꯭ꯂꯥꯁ ꯄꯨꯡ ꯑꯃ ꯍꯦꯟꯅ ꯂꯧꯕꯁꯤꯡ ꯑꯣꯖꯥꯁꯤꯡ ꯌꯥꯝ ꯂꯩꯌꯦꯕ
ꯑꯣ
ꯑꯃꯨꯛ ꯂꯧꯒꯅꯤ ꯑꯗꯨꯝ ꯕ꯭ꯔꯦꯛ ꯑꯃꯨꯛ ꯂꯩꯇ꯭ꯔꯦ ꯑꯗꯨꯒ ꯇ꯭ꯋꯦꯜꯐ ꯊꯥꯔꯇꯤꯗꯒꯤ ꯋꯥꯟ ꯊꯥꯔꯇꯤ ꯐꯥꯎꯃꯨꯛ ꯂꯧꯒꯅꯤ ꯑꯗꯨꯒ ꯋꯥꯟ ꯊꯥꯔꯇꯤꯗꯒꯤ ꯇꯨ ꯊꯥꯔꯇꯤ ꯐꯥꯎꯃꯨꯛ ꯂꯧꯒꯅꯤ
ꯑ ꯍꯣꯜꯗꯅꯦ ꯑꯗꯨꯗꯤ ꯑ
ꯎ ꯍꯔꯦꯅꯦ ꯑꯗꯣ ꯌꯨꯝ ꯍꯜꯂꯛꯄꯗ ꯄꯨꯡ ꯑꯍꯨꯝ ꯍꯦꯜꯂꯦ ꯄꯨꯡ ꯑꯍꯨꯝ ꯃꯈꯥꯏꯒꯨꯝꯕꯗ ꯌꯧꯔꯦ
ꯌꯨꯝ ꯍꯦꯛ ꯌꯧꯔꯗꯤ ꯑꯁ ꯋꯥꯔꯕꯅꯤ
ꯑ ꯆꯥꯛ ꯆꯥꯛ ꯋꯥꯝꯃꯦ ꯑꯗꯨꯒ ꯆꯥꯛ ꯆꯥꯔꯦ ꯑꯗꯨꯒꯨꯛ ꯅꯨꯡꯗꯥꯡꯒꯤ ꯆꯥꯛ ꯑꯃꯨꯛ ꯆꯥꯔꯅꯤ ꯑꯗꯨꯒꯤ ꯑꯁ ꯑꯗꯨꯒꯤ
ꯂꯥꯏꯔꯤꯛꯇꯤ ꯐꯖꯅ ꯄꯥꯔꯝꯅꯤ
ꯅꯣꯏꯗꯤ ꯀꯩ ꯌꯦꯟꯁꯥꯡ ꯊꯣꯡꯉꯦ
ꯁꯒꯣꯜ ꯍꯋꯥꯏꯗꯣ ꯑꯃꯨꯕꯗꯣ ꯁꯒꯣꯜ ꯍꯋꯥꯏ ꯑꯃꯨꯕ
ꯑꯣ ꯑꯣ ꯑꯣ ꯍꯥꯎꯕꯅꯦ ꯆꯥꯛ ꯌꯣꯠꯄ ꯅꯨꯡꯉꯥꯏꯕꯅꯦ ꯑꯗꯣ ꯑ ꯁꯥꯏꯅꯤꯡꯉꯥꯏ ꯂꯩꯇ꯭ꯔꯦꯕ ꯑꯗꯨ ꯆꯥꯔꯗꯤ
ꯑꯗꯣ ꯆꯤꯟ ꯎꯔꯣꯗꯤ ꯑꯗꯨꯝ ꯌꯥꯎꯔꯦ ꯄꯣꯛꯇ ꯁꯥꯏꯗꯕꯤ ꯁꯥꯏꯗꯕꯤꯗ
ꯆꯥꯏꯅꯤ ꯉꯥꯏ ꯂꯩꯦ ꯠꯇ꯭ꯔꯦ
ꯎꯝ
ꯑ ꯑꯗꯨꯅ ꯆꯥꯛ ꯍꯦ ꯆꯪꯉꯦꯗ ꯍꯥꯏꯔꯗꯤ ꯍꯥꯏꯕꯗꯤ ꯃꯍꯥꯎꯗꯣ ꯌꯥꯝ ꯁꯥꯡꯅ ꯇꯝꯅꯤꯡꯉꯥꯏ ꯂꯩꯇꯦ ꯏꯠꯇꯦꯗꯅ
ꯁ ꯌꯥꯝ ꯊꯨꯔꯂ ꯑꯗꯨ ꯑꯣꯏꯔꯗꯤ
ꯑꯗꯨ ꯑꯗꯨꯅꯦ ꯑ ꯑꯗꯨꯅ ꯐꯔꯦ ꯑꯩꯁꯨ ꯊꯣꯡꯁꯦ ꯑ ꯈꯟ ꯈꯟ ꯈꯜꯂꯒ ꯂꯩꯕꯅꯤꯅ ꯅꯍꯥꯟꯁꯨ ꯑ
ꯇꯤꯉꯣ ꯇꯤꯉ ꯀꯠ ꯀꯥꯃꯣ ꯑꯗꯨꯗꯤ ꯑꯗꯨꯝ
ꯑꯣ ꯑꯩꯈꯣꯏꯒꯤ ꯀꯨꯀꯔꯗꯣ ꯀꯩꯅꯣ ꯌꯥꯝ ꯐꯥꯕꯒꯤꯒ ꯍꯥꯏꯕ ꯍꯥꯏꯇꯥꯔꯦ ꯃꯆꯥ ꯑꯣꯏꯔꯁꯨꯀꯣ ꯌꯥꯝ ꯊꯨꯕ ꯎ ꯃꯤꯅꯤꯠ ꯃꯉꯥꯒꯨꯝꯕꯗ ꯑꯗꯨꯝ ꯃꯨꯜꯂꯦꯕ ꯑꯗꯨꯒ ꯊꯥꯎꯒ ꯑꯃꯨꯛ ꯉꯧꯔꯦ ꯑꯝ ꯑꯥ ꯑꯗꯨꯝ ꯇꯧꯔꯤꯅꯦ ꯐꯔꯦ ꯑꯗꯨꯗꯤ ꯊꯝꯃꯦꯀꯣ ꯎꯝ ꯍꯝ ꯑꯩ ꯑꯃꯨꯛ ꯇꯧꯔꯛꯀꯦ ꯑꯥ ꯍꯣꯔꯦꯟ ꯑꯃꯨꯛ ꯇꯧꯔ ꯇꯧꯁꯦ ꯎꯝ